ꯕꯥ
ꯍꯥꯎ ꯊꯣꯏꯕꯤ
ꯊꯣꯏꯕꯤ ꯊꯣꯏꯕ ꯑꯣ ꯇꯣꯝꯕ
ꯊꯣꯏꯕꯤꯗꯤ ꯀꯩꯗꯧꯔꯤꯅꯣ
ꯊꯣꯏꯕꯤꯁꯦ ꯀꯟꯅ ꯆꯥꯛ ꯊꯣꯡꯉꯦ ꯅꯪꯗꯤ
ꯑꯩꯗꯤ ꯐꯝꯃꯒ ꯂꯩꯌꯦ ꯅꯪ ꯆꯥꯛ ꯅꯪ ꯆꯥꯛ ꯊꯣꯡꯕꯗꯣ ꯂꯣꯏꯕꯗ ꯉꯥꯏꯔꯤꯑꯕ
ꯉꯥꯏꯔꯕ ꯑꯗꯣ ꯑꯩꯒꯤ ꯑꯩꯒꯤ ꯆꯥꯛ ꯊꯣꯡꯗꯣ ꯉꯥꯏꯔꯕꯣ
ꯎꯝ
ꯑꯣ ꯑꯁ ꯅꯪ ꯍꯥꯎ ꯍꯥꯎꯇꯦ ꯍꯥꯏꯗꯧ ꯃꯥꯜꯂꯦꯗ
ꯑꯁ ꯅꯪꯅ ꯊꯣꯡꯕꯤꯔꯗꯤ ꯍꯥꯎꯒꯅꯤꯗ
ꯃꯥꯅꯦ ꯃꯥꯅꯦ ꯑꯍꯝ ꯑꯍꯝ
ꯊꯣꯏꯕꯤꯅ ꯊꯣꯡꯕꯤꯕ ꯍꯥꯎꯗ꯭ꯔꯗꯤ ꯀꯅꯥꯅ ꯊꯣꯡꯕ ꯍꯥꯎꯅꯤ
ꯈꯪꯗꯦ ꯑꯇꯣꯞꯄ ꯊꯣꯏꯕꯤꯅ ꯊꯣꯡꯕ ꯍꯥꯎꯔꯝꯗꯣꯏ ꯃꯥꯜꯂꯦ
ꯑꯇꯣꯞꯄ ꯊꯣꯏꯕꯤ ꯑꯥ ꯑꯇꯣꯞꯄ ꯊꯣꯏꯕꯤ ꯂꯩꯗꯦ
ꯌꯥꯔꯦ ꯌꯥꯔꯦ ꯅꯨꯄꯥꯒꯤ ꯍꯧꯅꯁꯥ ꯅꯨꯄꯥꯒꯤ ꯍꯩꯅꯕꯅꯦ ꯑꯗꯨꯗꯤ
ꯎꯝ ꯑꯥ ꯊꯣꯏ ꯊꯣꯏꯕꯥꯅ ꯊꯣꯏꯕꯥꯅ ꯊꯣ ꯊꯣꯏꯕꯤ ꯀꯌꯥꯝ ꯀꯌꯥ ꯊꯝꯒꯅꯤ
ꯑꯣ ꯇꯕ꯭ꯔꯥ
ꯇꯥꯢꯌꯦ
ꯑꯣ ꯀꯩꯗꯧꯔꯤꯅꯣ ꯍꯧꯖꯤꯛꯁꯦ
ꯅꯪꯒ ꯋꯥꯔꯤ ꯁꯥꯔꯒ ꯂꯩꯌꯦꯅ
ꯑꯁ ꯅꯪꯒꯤ ꯋꯥꯈꯟꯒꯁꯨ ꯇꯧꯋꯦ ꯍꯥꯏꯗꯣꯏꯅꯦ ꯀꯩꯅꯣ
ꯅꯪ ꯅꯪꯒꯤ ꯋꯥꯈꯜꯗ ꯂꯨꯞꯂꯒ ꯂꯩꯌꯦ
ꯑꯗꯨꯅꯦꯕ ꯑꯩꯅ ꯇꯥꯅꯤꯡꯉꯤꯁꯦ ꯊꯣꯏꯕꯤꯅ ꯇꯥꯅꯤꯡꯉꯤꯁꯦ ꯑꯗꯨꯅꯦꯕ
ꯎꯝ
ꯌꯥꯝ ꯋꯥꯔꯝꯅꯤꯀꯣ ꯉꯁꯤ ꯊꯕꯛ ꯆꯠꯂꯒ ꯍꯜꯂꯛꯄꯗꯣ
ꯎꯝ ꯅꯪꯗꯤ ꯆꯠꯇꯕ꯭ꯔꯣ ꯊꯕꯛ
ꯅꯪ ꯉꯥꯏꯔꯒ ꯑꯗꯨꯝ ꯂꯩꯔꯤꯅꯦ ꯀꯩꯅꯣ
ꯑꯩꯕꯨ ꯉꯥꯏꯔꯤꯕ
ꯍꯣꯏ
ꯅꯪ ꯉꯥꯏꯔꯒ ꯂꯩꯔꯤꯅꯦ
ꯑꯗꯣ ꯀꯔꯤ ꯀꯔꯤ ꯃꯊꯦꯜ ꯊꯣꯡꯒꯅꯤ ꯀꯔꯤ ꯌꯦꯟꯖꯥꯡ ꯊꯣꯡꯅꯤ
ꯎꯝ ꯀꯩꯅꯣ ꯆꯥꯔꯁꯦ ꯀꯥꯡꯁꯣꯏ ꯑꯃꯥ ꯆꯥꯔꯁꯦ ꯀꯥꯉꯧ ꯇꯧꯔꯒꯦ ꯑꯗꯨꯒ ꯌꯥꯔꯕ
ꯎꯝ
ꯌꯥꯔ‌ꯀꯣ
ꯍꯣꯏ
ꯑꯗꯨ ꯑꯩꯒꯤꯗꯃꯛ ꯀꯩ ꯄꯨꯔꯛꯄꯤꯒꯦ
ꯅꯪꯒꯤ ꯗꯃꯛꯔꯣ
ꯅꯪꯒꯤ ꯗꯃꯛꯇꯤ
ꯑꯩꯒꯤꯗꯃꯛ ꯀꯔꯤ ꯄꯨꯔꯛꯄꯤꯒꯦ ꯍꯥꯥ
ꯅꯪꯒꯤꯗꯃꯛ ꯌꯥꯝ ꯏꯁꯄꯦꯁꯦꯜ ꯑꯣꯏꯕ ꯑꯃ ꯄꯨꯔꯛꯀꯅꯤꯗ
ꯑꯣ ꯍꯥꯏꯕ ꯌꯥꯗꯔꯕꯣ
ꯎꯝ ꯍꯥꯏꯕ ꯌꯥꯗꯦ
ꯑꯗꯨꯃꯥꯏꯅ ꯍꯥꯏꯅꯨꯕ ꯑꯁ
ꯅ ꯁꯔꯄ꯭ꯔꯥꯏꯁ ꯇꯧꯒꯥꯗꯧꯅꯤꯕ
ꯑꯗꯨꯃꯥꯏꯅ ꯑꯗꯨꯃꯥꯏꯅ ꯀꯥꯇꯨ ꯀꯥꯔꯟꯗꯣ ꯉꯥꯡꯉꯛꯀꯅꯣ ꯁꯤꯛ ꯁꯦꯡꯒꯦ ꯍꯥꯏꯔꯛ ꯑꯣ
ꯁꯔꯄ꯭ꯔꯥꯏꯁ ꯇꯧꯕꯤꯒꯅꯦꯕ
ꯏꯁ ꯅꯍꯥꯟꯁꯨ ꯑꯗꯨꯃꯥꯏꯅ ꯍꯥꯏꯔꯝꯃꯦ ꯀꯥꯎꯊꯣꯛꯑꯦ ꯅꯪꯗꯤ ꯌꯥꯝ ꯐꯠꯇꯦ
ꯑꯩ ꯀꯃꯥꯏꯅ ꯑꯥꯏꯠ ꯑꯩ ꯀꯃꯥꯏꯅ ꯀꯥꯎꯊꯣꯛꯈꯤꯕ꯭ꯔꯣ ꯅꯪꯕ‌ꯣ
ꯍꯝ ꯅꯪ ꯀꯥꯎ ꯊꯣꯛꯄꯗꯨꯗꯤ ꯅꯍꯥꯟꯃꯛ
ꯊꯣꯏ ꯊꯣꯏ ꯊꯣꯏꯕꯥꯅ ꯊꯣꯏꯕꯤꯕꯨ ꯀꯃꯥꯏꯅ ꯀꯥꯎꯊꯣꯛꯒꯅꯤ
ꯌꯥꯔꯦ ꯌꯥꯔꯦ ꯅꯍꯥꯟꯁꯨ ꯅꯪꯅ ꯆꯥꯅꯤꯡꯕꯗ ꯍꯥꯏꯔꯛꯑꯣ ꯑꯩ ꯊꯣꯡꯕꯤꯒꯦ
ꯍꯣ ꯍꯣ ꯍꫭꯏ ꯑꯩꯁꯦ ꯑꯩꯅ ꯑꯩꯅ ꯑꯩꯅ ꯆꯥꯅꯤꯡꯕ ꯊꯣꯡꯕꯤꯒꯦꯕ
ꯅꯪꯅ ꯍꯥꯏꯗꯥꯏꯅꯦ ꯅꯪꯅ ꯆꯥꯅꯤꯡꯕꯗꯣ ꯍꯥꯏꯔꯛꯑꯣ ꯑꯩ ꯊꯣꯡꯕꯤꯒꯦ ꯑꯩꯅ ꯍꯥꯏꯔꯝꯃꯦꯕ ꯅꯪ ꯀꯔꯤꯝꯇꯁꯨ ꯄꯨꯔꯛꯄꯤꯗꯦ ꯍꯜꯂꯛꯑꯒꯦ
ꯎꯔꯤ
ꯅꯪꯗꯤ ꯌꯥꯝ ꯐꯠꯇꯦ
ꯑꯌꯥ ꯑꯗꯨꯃꯥꯏꯅ ꯍꯥꯏꯅꯨꯗ ꯅꯪꯒꯤ ꯅꯪꯒꯤꯁꯤ ꯊꯃꯣꯏ ꯇꯖ ꯇꯧꯒꯗꯧꯔꯦꯍꯦ
ꯍꯨꯝ
ꯀꯃꯥꯏꯅꯔꯣ ꯑꯁ ꯑꯩ ꯆꯥꯛ ꯂꯥꯝꯕꯅ ꯌꯥꯗ꯭ꯔꯦ
ꯅꯪ ꯆꯥꯛ ꯂꯥꯝꯃ ꯕꯣ
ꯍꯣꯏ
ꯑꯩ ꯑꯩ ꯏꯟꯕꯤꯒꯦ ꯐꯖꯅ ꯊꯣꯡꯉꯒ
ꯎꯝ ꯑꯩꯅ ꯊꯣꯡꯕ ꯑꯗꯨꯒ ꯅꯪꯅ ꯏꯟꯕꯤꯗꯣꯏꯕ
ꯑ
ꯐꯖꯔꯦ ꯐꯖꯔꯦ
ꯑꯩ ꯑꯩ ꯏꯟꯕꯤꯗꯔꯥꯗꯤ ꯀꯅꯥ ꯏꯟꯕꯤꯒꯅꯤ
ꯑꯗꯨꯅꯦ ꯑꯗꯨꯒꯤ ꯅꯪ ꯉꯥꯏꯔꯤꯅꯦ ꯊꯨꯅ ꯍꯜꯂꯛꯑꯣ ꯇꯥꯕ꯭ꯔꯣ
ꯅꯪꯒꯤꯁꯦ ꯑꯇꯣꯞꯄ ꯊꯣꯏꯅ ꯂꯩꯒꯤ ꯑꯣꯏꯔꯝꯅꯤꯗ ꯑꯗꯨꯗꯤ ꯅꯪꯁꯨ
ꯀꯅꯥꯅ ꯍꯥꯏꯕ
ꯎꯝ ꯃꯤꯅꯁꯨ ꯍꯩꯗꯤꯗ ꯂꯩꯔꯝꯕ ꯃꯥꯜꯂꯦꯅ ꯍꯥꯏꯕ ꯋꯥꯅꯤ
ꯂꯩꯇꯦ ꯂꯩꯇꯦ
ꯂꯩꯇꯦ ꯍꯥꯏꯅ ꯃꯔꯤ ꯃꯉꯥ ꯊꯝ ꯃꯔꯤ ꯃꯉꯥ ꯊꯝꯂꯛꯑꯅꯤꯀꯣ ꯑꯁ
ꯀꯅꯥꯔ ꯍꯥꯏꯕ ꯅꯪꯒꯤ ꯋꯥꯈꯟꯅꯔꯣ
ꯃꯤꯒꯤ ꯃꯤꯅꯗꯤ ꯍꯩꯗꯦꯗ ꯑꯗꯨꯕꯨ ꯅꯪ ꯑꯗꯨꯝ ꯍꯥꯏꯔꯝꯅꯤ ꯍꯥꯏ
ꯑꯗꯣ ꯀꯔꯤꯒꯤꯅꯣꯕ ꯑꯗꯨꯃꯥꯏꯅ ꯈꯜꯂꯤꯗꯣ
ꯁꯤꯠ
ꯅꯪꯅ ꯑꯗꯨꯃꯥꯏꯅ ꯈꯜꯂꯤꯗꯣ ꯀꯔꯤꯒꯤꯅꯣꯕ
ꯎꯝ ꯂꯥꯞꯅ ꯂꯩꯕꯒꯤ ꯀꯣ
ꯎꯝ ꯑꯗꯨ ꯅꯪ ꯊꯨꯅ ꯂꯥꯛꯀꯦ ꯍꯥꯏꯗꯅꯦ
ꯎꯝ ꯂꯥꯞꯅ ꯂꯩꯕꯤ ꯑꯩꯕꯨ ꯉꯥꯏ ꯉꯥꯏꯔꯒ ꯃꯤ ꯑꯇꯣꯞꯄꯗ ꯂꯨꯍꯣꯡꯈ꯭ꯔꯦ ꯍꯥꯏꯔꯗꯤ ꯂꯣꯏꯔꯦꯍꯦ
ꯏꯕꯨꯡꯉꯣ ꯊꯣꯏꯕ ꯑꯗꯨꯃꯥꯏꯅ ꯁꯨꯝ ꯇꯧ ꯇꯧꯔꯣꯏ ꯅꯪ ꯉꯥꯏꯔꯗꯣꯏꯅꯦ
ꯅꯪꯗꯤ ꯅꯪꯗꯤ ꯀꯔꯤ ꯇ꯭ꯔꯥꯏꯞꯔꯣ
ꯀꯩꯅꯣ ꯑꯗꯨꯃꯥꯏꯅ ꯍꯥꯏꯅꯣ
ꯍꯥ
ꯑꯗꯨꯃꯥꯏꯅ ꯍꯥꯏꯕ ꯌꯥꯗꯦ
ꯌꯥꯏꯗ
ꯌꯥꯗꯦ ꯌꯥꯗꯦ ꯑꯗꯨꯃꯥꯏꯅ ꯍꯥꯏꯔꯛꯀꯅꯨ ꯑꯁ ꯑꯩ ꯆꯥꯛ ꯂꯥꯝꯕꯅ ꯁꯤꯗꯧꯔꯦ
ꯑ ꯌꯥꯝ ꯅꯨꯡꯉꯥꯏꯇꯦꯗ ꯅꯪ ꯆꯥꯛꯂꯥꯝꯃꯦ ꯍꯥꯏꯕꯒꯤ
ꯑꯗꯨꯅꯦ ꯑꯁ
ꯆꯥꯄꯣꯠ ꯄꯨꯔꯛ ꯑꯣꯔꯥ
ꯄꯨꯔꯛꯎ ꯄꯨꯔꯛꯎ
ꯅꯪ ꯀꯔꯤ ꯅꯪ ꯀꯔꯤ ꯅꯪ ꯀꯔꯤ ꯆꯥꯅꯤꯡꯕ꯭ꯔꯣ
ꯍꯥꯥ
ꯆꯤꯞꯁ ꯆꯥꯅꯤꯡꯕ꯭ꯔꯣ
ꯂꯣꯏꯅ ꯆꯥꯅꯤꯡꯉꯦ ꯂꯣꯏꯅ
ꯂꯩ ꯑꯣ ꯆꯤꯞꯁꯀꯨꯝꯕ
ꯁꯥꯁꯨ ꯌꯥꯥꯅꯤꯡꯉꯦ
ꯁꯥ ꯆꯥꯅꯤꯡꯉꯦꯕ
ꯁꯥ ꯆꯥꯅꯤꯡꯉꯦ ꯍꯣꯏ
ꯂꯣꯏꯂ ꯁꯥ ꯆꯅꯤ ꯁꯥ ꯆꯅꯤꯡ ꯉꯗꯤ ꯕꯣꯏꯂꯔ ꯂꯧꯕꯤꯒꯦ
ꯑꯁ ꯑꯗꯨꯗꯤ ꯆꯥꯃꯟꯈ꯭ꯔꯦ ꯑꯩ ꯏꯁꯥꯃꯛꯁꯨ ꯕꯣꯏꯂꯔ ꯑꯣꯏꯗꯣꯏꯔꯦ
ꯑꯩ ꯑ ꯊꯣꯏꯕꯤ ꯑꯗꯨꯃꯥꯏꯅ ꯇꯧꯔꯣꯅꯦ
ꯊꯣꯏꯕ ꯅꯪꯅꯅꯤꯅꯦ
ꯊꯕꯤ ꯊꯣꯏꯕꯤꯒꯤꯁꯦ ꯁꯥ ꯆꯥꯅꯤꯡꯉꯦ ꯍꯥꯏꯁꯦ ꯌꯥꯗꯦꯕꯣ
ꯎꯝ ꯑꯗꯣ
ꯎꯝ
ꯉꯔꯥꯡ ꯅꯨꯡꯗꯥꯡꯒꯤ ꯁꯥꯟꯅꯕꯗꯣ ꯌꯦꯡꯕ꯭ꯔꯥ
ꯌꯦꯡ ꯌꯦꯡꯉ ꯇꯨꯝ ꯊꯣꯛꯈ꯭ꯔꯦ
ꯍꯤ ꯍꯤꯀꯔꯝꯕꯗꯣ ꯀꯟꯕ꯭ꯔꯣ
ꯏꯁꯄꯦꯟ ꯅ ꯀꯟꯃꯅꯤꯅ
ꯑꯣ ꯑꯩꯁꯨꯅꯦ ꯆꯞ ꯃꯥꯟꯅꯔꯦ ꯊꯣꯏꯕꯒ ꯊꯣꯏꯕꯤꯒꯤ ꯋꯥꯈꯜꯁꯦ ꯃꯥꯟꯅꯔꯦ ꯃꯥꯟꯅꯔꯦ
ꯎꯝ ꯑꯗꯨꯌꯦꯡ ꯌꯦꯡꯕ ꯂꯣꯏꯗꯦ ꯂꯣꯏꯗ꯭ꯔꯤꯉꯩꯗ ꯄꯨꯨꯝꯊꯣꯛꯈꯔꯦꯕ
ꯀꯩꯒꯤ
ꯈꯪꯗꯦ ꯇꯨꯝꯅꯤꯡꯕꯒꯤꯅꯤꯅ
ꯎꯝ ꯑꯩꯁꯨꯅꯤ ꯑꯩꯁꯨꯅꯤ ꯑꯗꯣ
ꯎꯝ
ꯉꯁꯤꯒꯤꯗꯤ ꯑꯅꯤꯃꯛꯇꯨꯗ ꯑꯍꯥꯟꯕꯒꯤꯗꯨꯗ ꯀꯅꯥ ꯀꯔꯝꯕ ꯀꯅꯥ ꯑꯉꯥꯡꯕ ꯨꯗꯨꯔꯥꯟꯅꯗ꯭ꯔ ꯑꯉꯧꯕꯗꯣ ꯀꯟꯒꯦꯔꯥ ꯑꯍꯥꯟꯕꯒꯤꯗꯣ
ꯏꯪꯂꯦꯟꯒ ꯏꯪꯂꯦꯟ ꯏꯪꯂꯦꯟ ꯁꯄꯣꯔꯠ ꯇꯧꯒꯅꯤꯗ
ꯍꯥ ꯀꯩꯒꯤꯗꯨꯅ ꯑꯩꯗꯤ ꯑꯉꯥꯡꯕꯗꯨ ꯑꯗꯨꯝ
ꯅꯪꯅ ꯑꯉꯥꯡꯕꯗꯨꯅꯦꯕ
ꯑꯝ ꯍꯣꯏ
ꯍꯥ ꯑꯗꯨꯒ ꯅꯦꯛꯁꯇ ꯑꯥꯔꯖꯦꯟꯇꯤꯅꯥꯗ ꯇꯧꯅꯤꯕ
ꯍꯣꯏ
ꯑꯩꯈꯣꯏ ꯑꯪꯀꯜ ꯑꯩꯈꯣꯏ ꯑꯪꯀꯜ ꯃꯦꯁꯤꯗꯒꯤꯅ
ꯑ ꯍꯣꯏ ꯍꯣꯏ ꯑꯌꯥ ꯑꯩ ꯒꯌꯥꯟ ꯀꯛ ꯆꯛꯂꯥꯝꯕꯅ ꯁꯤꯔꯦ ꯋꯥꯟꯊꯥꯗꯧꯔꯦ ꯑꯩꯁꯦ ꯀꯃꯥꯏꯅ ꯇꯧꯅꯤ ꯑꯣ
ꯎꯝ ꯃꯦꯝ ꯕꯣꯔꯔꯤꯡ ꯇꯧꯌꯤꯗ
ꯀꯅꯔꯣ
ꯑꯩ
ꯍꯥꯥ
ꯌꯥꯝ ꯕꯣꯔꯤꯡ ꯆꯨꯌꯦꯕ
ꯀꯅꯥ ꯅꯪꯔꯣ
ꯎꯝ
ꯑꯗꯨ ꯅꯪꯁꯨ ꯉꯥꯡꯔꯒꯅ ꯑꯩꯅ ꯈꯛꯇ ꯉꯥꯡꯕ ꯉꯥꯏꯕꯅꯦ ꯅꯪꯗꯣ ꯑꯩꯅ ꯆꯥꯛꯅ ꯂꯥꯝꯕꯒꯀꯣ ꯂꯥꯁꯇꯗꯤ ꯁꯥꯎꯅꯤꯡ ꯃꯅꯅꯅꯦ ꯎꯝ
ꯈꯠꯅꯥ ꯀꯅꯣꯀꯣ ꯈꯔꯅꯥ ꯀꯝꯗꯤꯦ ꯑꯩ ꯈꯟꯅꯅꯤꯡꯗꯦ
ꯅꯪꯗꯤ ꯑꯗꯨꯝ ꯈꯠꯅꯕ ꯍꯧꯕꯗꯣ
ꯑꯁ ꯀꯃꯥꯏꯅ ꯊꯣꯏꯕꯤꯕꯨ ꯈꯠꯅꯒꯅꯤ
ꯑꯅꯤꯗꯣ ꯑꯃ ꯈꯠꯅꯕ ꯍꯧꯕꯗꯣ ꯑꯣꯏ ꯁꯣꯏꯔꯣꯏ ꯑꯣꯏ ꯇꯕ ꯋꯥꯍꯩꯗꯨ ꯑꯗꯨꯝ ꯍꯥꯏꯩꯔꯒ ꯑꯗꯨꯅꯦ ꯗꯥꯅꯦ ꯀꯥꯏꯅ ꯍꯥ ꯌꯥꯔꯦ ꯌꯥꯔꯦ ꯊꯣꯏꯕꯥꯛ ꯈꯣꯏꯁꯦ ꯊꯣꯏꯕꯥꯛꯈꯣꯏꯁꯦ ꯊꯥꯖꯔꯛꯏꯗꯕꯅꯦ
ꯌꯥ ꯊꯣꯏꯕꯥꯕꯨ ꯊꯥꯖꯗꯦ ꯊꯣꯏꯕꯥꯗꯤ ꯏꯀꯥꯏꯍꯦ
ꯅꯪ ꯌꯥꯝ ꯌꯥꯝ ꯏꯀꯥꯏꯔꯒꯦ ꯏꯀꯥꯏꯑꯦ ꯍꯥꯏꯕꯁꯨ ꯌꯥꯝ ꯍꯩꯔꯕꯅꯦ ꯇꯧꯊꯣꯛꯄꯗꯤ ꯂꯩꯇꯅ
ꯊꯕꯤꯅ ꯑꯗꯨꯃꯥꯏꯅ ꯍꯥꯏꯕꯒꯤ ꯑꯁ ꯑꯩꯗꯤ ꯌꯥꯥꯗ꯭ꯔꯦꯍꯦ ꯊꯃꯣꯏ ꯊꯃꯣꯏ ꯊꯃꯣꯣꯏ ꯁꯣꯛ ꯑꯦ
ꯊꯝꯃꯣꯏ ꯄꯥꯟꯕ꯭ꯔꯥ
ꯎꯝ
ꯑꯗꯨꯅ ꯆꯞ ꯆꯥꯔꯦ ꯑꯩꯅ ꯑꯂꯨ ꯊꯣꯡꯕꯗꯣ ꯀꯥꯡꯈ꯭ꯔ ꯃꯥꯜꯂꯦ ꯑꯗꯨꯝ ꯆꯥꯎꯀꯣ
ꯎꯝ
ꯎꯝ ꯈꯥꯔꯁꯨ ꯎ ꯌꯥꯝ ꯍꯥꯎꯋꯦꯅ ꯍꯥꯏꯔꯒ
ꯑꯦ
ꯑꯩꯅ ꯏꯟꯕꯤꯗꯣꯏꯅꯦ ꯀꯩꯅꯣ
ꯑ ꯁꯤ ꯅꯪꯕꯨ ꯏꯟꯕꯤꯒꯤꯅꯤꯅ
ꯍꯣꯏ ꯍꯣꯏ ꯑꯗꯨ ꯅꯪ ꯏꯔꯨꯗꯤꯔꯨꯔꯕꯣ
ꯍꯥ
ꯏꯔꯨꯔꯕꯣ
ꯏꯔꯨꯗ꯭ꯔꯤꯗ
ꯏꯔꯨ ꯏꯔꯨ ꯌꯥꯝ ꯍꯩꯅꯗꯦ ꯑꯗꯨꯅ ꯑꯗꯨꯒꯤ ꯅꯠꯇꯧꯗꯣ ꯌꯥꯝ ꯍꯩꯅꯗꯦꯀꯣ ꯑꯩ
ꯏꯔꯨꯕꯅꯤꯅ
ꯏꯔꯨꯔꯣ ꯊꯨꯅ
ꯅꯪꯕꯨ ꯋꯥꯔꯤ ꯁꯥꯔꯤ
ꯅꯠꯇꯦ ꯍꯥꯏꯅ ꯍꯥꯏꯅꯗꯦ ꯁꯤ ꯋꯥꯔꯤ ꯁꯥꯕ ꯍꯦꯛ ꯇꯧꯕ ꯏꯔꯨꯣꯔꯕ ꯅꯪ ꯑꯗꯨꯝ ꯀꯥꯎꯊꯣꯔꯒ ꯂꯩꯌꯦꯕ
ꯏꯔ ꯏꯔ ꯊ ꯏꯔ ꯊꯧꯔꯒ ꯅꯅꯥ ꯀ ꯂꯥꯛꯇꯅꯤ ꯇꯨꯝꯅꯤꯡꯉꯥꯏ
ꯑꯗꯨꯅꯦ ꯏꯔꯨꯗ꯭ꯔꯗꯤ ꯂꯥꯛꯍꯜꯔꯔꯣꯏꯀꯣ ꯑꯩꯗꯤ ꯌꯥꯝ ꯍꯩꯅꯗꯦ
ꯌꯥꯌꯦ ꯑꯦꯔꯨꯂꯒ ꯂꯥꯛꯀꯅꯤꯕ
ꯎꯝ
ꯅꯪ ꯅꯪ ꯇꯨꯝꯐꯝꯗ ꯉꯥꯏꯔꯝꯃꯣꯕ
ꯁꯁ
ꯎ ꯅꯪ ꯅꯪꯒꯤ ꯗꯥ ꯂꯥꯛꯀꯅꯦꯕ
ꯊꯣꯏ ꯃꯥꯅꯦ ꯗꯥ ꯅꯠꯇꯦ ꯊꯣꯏꯕ ꯍꯥꯏꯌꯣ ꯊꯣꯏꯕ
ꯅꯪ ꯎ ꯅꯪꯕꯨ ꯅꯅꯥꯛꯇ ꯂꯥꯛꯑꯗꯤ ꯊꯩꯕ ꯑꯗꯨꯃꯥꯏꯅ ꯗꯥꯏꯔꯦꯛ ꯀꯥꯎꯔꯒ ꯗꯥ
ꯑ ꯑꯩꯗꯤ ꯑꯗꯨꯃꯥꯏꯅ ꯀꯧꯗꯣꯏꯅꯦ ꯊꯣꯏꯕꯥꯅ ꯐꯖꯗ꯭ꯔꯣ ꯅꯪꯁꯨ ꯊꯣꯏꯕꯤꯅ ꯀꯧꯔ ꯍꯥꯏꯁꯨ ꯍꯣ ꯊꯣꯏꯕ ꯍꯥꯏꯔꯛꯇꯣꯏꯅꯦ
ꯑꯆꯥ
ꯑꯣ
ꯑꯗꯨꯅ ꯍꯦꯟꯅ ꯐꯔꯦꯀꯣ ꯑꯗꯨꯗꯤ
ꯑꯗꯨꯅ ꯐꯔꯦ ꯗ ꯒꯥ ꯒꯨꯝꯕꯒꯁ ꯀꯨꯏꯔꯦ ꯀꯨꯏꯔꯦ ꯑꯗꯨꯒꯨꯝꯕ ꯃꯇꯝꯗꯣ ꯆꯠꯈ꯭ꯔꯦ
ꯑꯣꯥꯎ ꯑꯗꯨꯒꯤ ꯁꯦꯟꯆꯨꯔꯤ ꯂꯣꯏꯈ꯭ꯔꯦꯕ
ꯎꯝ
ꯅꯨꯉꯥꯏꯇꯦ ꯍꯦ
ꯅꯨꯡꯉꯥꯏꯗꯦ ꯑ ꯄꯨꯛꯇꯅꯦ
ꯎꯝ
ꯎꯆꯦꯛ ꯆꯣꯡꯉꯦ ꯎꯆꯦꯛ
ꯄꯨꯛꯇ ꯎꯆꯦꯡ ꯆꯪꯉꯦꯕ
ꯎꯆꯦꯛ ꯆꯣꯡꯃꯤꯕ ꯍꯧꯖꯤꯁꯦ ꯐ ꯇ ꯑꯣꯏ
ꯑꯣ
ꯚꯥꯞ ꯇꯥꯕ꯭ꯔꯥ ꯚꯥꯞ ꯇꯥꯔꯝꯅꯦ ꯍꯣꯏ
ꯚꯥꯞꯇꯗꯦ ꯒꯤꯌꯟꯇꯥꯔꯦ
ꯑꯣ ꯌꯥꯝ ꯈꯪꯑꯝꯃꯦꯅ